ꯍꯜꯂꯣ
ꯑꯣ ꯅꯨꯡꯉꯥꯏꯔꯤꯕꯣ ꯀꯩꯗꯧꯔꯤꯒꯦ
ꯑꯧ ꯅꯨꯡꯉꯥꯏꯔꯤꯌꯦ ꯅꯪꯗꯤ ꯕ꯭ꯔꯗꯔ ꯅꯨꯡꯉꯥꯏꯔꯤꯕꯣ
ꯅꯨꯡꯉꯥꯏꯔꯤ
ꯉꯥꯏꯔꯤꯌꯦ ꯍꯥꯏ ꯇꯥꯔꯦ ꯑꯣ ꯍꯨꯖꯤꯛ ꯍꯨꯖꯤꯛꯀꯥꯟꯗꯤ ꯀꯔꯤ ꯀꯔꯤ ꯍꯣꯠꯅꯔꯤ
ꯑꯁ ꯍꯣꯠꯅꯕ ꯍꯥꯏ ꯕꯁꯦ ꯑꯩ ꯀꯦꯝꯗ ꯍꯣꯠꯅꯗꯦꯗꯥ ꯁꯨꯝ ꯀꯣꯆꯤꯡ ꯑꯃ ꯖꯣꯏꯟ ꯇꯧꯋꯀꯣ
ꯑꯣ ꯑꯣ
ꯎꯝ
ꯕ꯭ꯔꯗꯔꯁꯦ ꯃꯆꯤꯟ ꯃꯅꯥꯎ ꯀꯌꯥ ꯁꯨꯒꯦꯀꯣ
ꯍꯥꯥ
ꯅꯆꯤꯟ ꯅꯅꯥꯎ ꯀꯌꯥ ꯁꯨꯒꯦ ꯕ꯭ꯔꯗꯔꯁ ꯑꯦꯟ ꯁꯤꯁ ꯇꯔ ꯀꯌꯥ ꯂꯩꯒꯦ ꯑꯣ ꯑꯠꯆꯥꯆꯥ
ꯅꯪꯗꯤ
ꯑꯩꯈꯣꯏꯅ ꯃꯔꯤ ꯅꯨꯄꯥ ꯑꯍꯨꯝ
ꯑꯣ ꯑꯣ ꯑꯣ
ꯅꯣꯏꯗꯤ ꯅꯨꯄꯥ ꯑꯅꯤꯔ ꯅꯨꯄꯥ ꯑꯃꯒ ꯅꯨꯄꯤ ꯑꯃ ꯑꯣ ꯍꯣꯏ ꯅꯨꯄꯥ ꯑꯅꯤ ꯉꯥꯛꯇꯥꯅꯤ ꯑꯃ ꯑꯃ ꯑꯣ ꯑꯣ ꯅꯪꯅ ꯑꯇꯣꯝꯕꯀꯣ
ꯑꯥ
ꯑꯠꯆꯥ ꯑꯠꯆꯥ ꯌꯥꯝ ꯐꯩꯌꯦ ꯑꯗꯣ ꯋꯥꯔꯜ ꯀꯞ ꯀꯨꯝꯕꯗꯤ ꯌꯦꯡꯉꯤꯀꯣ ꯑꯁ ꯅꯨꯡꯇꯤꯒꯤꯅꯦꯕ ꯌꯦꯡꯉꯤꯖꯦ ꯃꯤꯁ ꯇꯧꯗ꯭ꯔꯦꯕ
ꯃꯤꯁ ꯁ ꯃꯦꯁ ꯈꯔꯕꯨꯗꯤ ꯅꯨꯡꯉꯥꯏꯗꯕ ꯃꯦꯁꯁꯤꯡꯗꯤ ꯕꯤ ꯑꯗꯨꯝ ꯃꯤꯁ ꯇꯧꯔꯦ ꯑꯗꯨꯒ ꯏꯌꯥꯝꯕꯅ ꯌꯦꯡꯉꯤꯗ
ꯎꯝ ꯑꯣ
ꯅꯣꯏꯁꯨ ꯌꯦꯡꯉꯝꯒꯅꯤꯅ
ꯌꯦꯡꯉꯦ ꯌꯦꯡꯉꯦ ꯑꯗꯨꯕꯨ ꯑꯩꯗꯤ ꯊꯕꯛ ꯀꯩꯅꯣ ꯇꯧꯕꯅꯤꯅꯀꯣ
ꯑꯥ
ꯌꯥꯝ ꯐꯨꯜꯗꯤ ꯌꯦꯡꯕ ꯉꯝꯗ꯭ꯔꯦ
ꯑꯣ ꯍꯣ
ꯑꯗꯨ ꯉꯔꯥꯡꯗꯤ ꯐꯨꯜ ꯌꯦꯡꯒꯦ ꯇꯧꯕꯅꯦꯕ ꯀꯣ
ꯎꯝ
ꯑꯗꯨꯒ ꯉꯔꯥꯡꯗꯣ ꯑꯩꯒꯤ ꯏꯆꯥ ꯏꯆꯥꯅꯨꯄꯤ ꯍꯥꯏꯁꯤꯔꯥ ꯏꯆꯦꯒꯤ ꯃꯆꯥꯗꯣꯀꯣ
ꯎꯝ
ꯃꯥꯒꯤ ꯕꯥꯔꯗꯦ ꯂꯩꯕꯥ ꯑꯗꯨꯒꯤ ꯑꯩꯒꯤ ꯕ꯭ꯔꯗꯔ ꯏꯂꯣ ꯈꯣꯏꯗꯣ ꯃꯣꯏ ꯎꯝ ꯈꯔ ꯀꯩꯅꯣ ꯇꯧꯕꯅꯤꯗ ꯃꯗꯨꯗ ꯑꯩꯅ ꯉꯥꯏꯔꯒ ꯉꯥꯏꯔꯒ ꯉꯥꯏꯔꯒ ꯄꯨꯡ ꯑꯃ ꯋꯥꯟ ꯊꯥꯔꯇꯤ ꯁꯨꯃꯥꯏꯅ ꯇꯥꯔꯝꯅꯦ ꯆꯥꯛ ꯆꯥꯕꯗꯣꯀꯣ ꯅꯨꯡꯗꯥꯡꯒꯤꯀꯣ
ꯑꯣ
ꯑꯗꯨꯒ ꯉꯁꯤ ꯊꯕꯛꯁꯦ ꯑꯩꯅ ꯁꯨꯇꯤꯗꯤ ꯂꯧꯅꯕ ꯑꯗꯨꯕꯨ ꯑꯩꯈꯣꯏꯒꯤ ꯑꯩꯈꯣꯏ ꯁꯤꯅꯤꯌꯔꯗꯨꯅ ꯑꯃꯨꯛ ꯏꯆꯦꯟꯖ ꯇꯧꯅꯁꯦ ꯍꯥꯏꯕꯒꯤ ꯑꯃꯨꯛ ꯆꯠꯄꯒꯤ
ꯎꯝ
ꯑꯣ ꯑꯗꯨ ꯕ꯭ꯔꯗꯔꯗꯤ ꯀꯔꯤ ꯁꯞꯄꯣꯔꯠ ꯇꯧꯒꯦ
ꯀꯔꯤꯕꯥ
ꯕ꯭ꯔꯗꯔꯗꯤ ꯀꯔꯤ ꯇꯤꯝ ꯅꯠꯇ꯭ꯔꯒ ꯀꯔꯝꯕ ꯃꯤꯕꯨ ꯁꯞꯄꯣꯔꯠ ꯇꯧꯒꯦ ꯃꯦꯁꯤ ꯅꯦꯃꯥꯔ ꯂꯩꯗꯅ
ꯑꯥ
ꯀꯅꯕꯨ ꯁꯞꯄꫭꯔꯠ ꯇꯧꯒꯦ ꯐ꯭ꯔꯥꯟꯁꯗ ꯀꯩꯅꯣ ꯏꯁꯄꯦꯟꯗ ꯇꯧꯕꯅꯦ ꯑꯣ ꯐ꯭ꯔꯥꯟꯁ ꯑꯁ ꯌꯥꯝꯕꯅꯦ ꯑꯗꯨꯗꯤꯀꯣ ꯕ꯭ꯔꯗꯔꯒꯤꯁꯦ
ꯎꯝ ꯑꯍꯨꯝ
ꯑꯩꯗꯤ ꯍꯣꯏ ꯑꯩꯕꯨꯗꯤ ꯑꯗꯨꯝ ꯄꯣꯔꯇꯨꯒꯜꯒꯤ ꯐꯦꯟꯁꯅꯦꯕꯀꯣ ꯔꯣꯅꯥꯜꯗꯣꯗꯨꯀꯣ ꯑꯗꯨꯕꯨ
ꯎꯝ
ꯃꯥꯁꯦ ꯑꯗꯨꯝ ꯑꯍꯟ ꯑꯣꯏꯔꯛꯄꯒꯤꯔꯥ ꯈꯪꯗꯦꯗ
ꯎꯝ ꯎꯝ
ꯌꯦꯡꯕꯝꯗꯤ ꯑꯗꯨꯝ ꯌꯦꯡꯕꯗꯤ ꯅꯨꯡꯗꯤ ꯅꯨꯡꯉꯥꯏ ꯑꯗꯨꯕꯨ ꯀꯔꯤ ꯍꯥꯏꯁꯤꯔꯥ ꯑꯩꯈꯣꯏꯅ ꯈꯟꯕꯒ ꯃꯥꯅ ꯇꯧꯊꯣꯔꯛꯄꯒ ꯃꯥꯟꯅꯗꯕ ꯍꯥꯏꯕ ꯇꯥꯔꯦꯅꯦ
ꯎꯝ ꯃꯥꯒꯤ ꯃꯥꯒꯤ ꯎꯝ ꯃꯇꯝꯗꯤ ꯂꯣꯏꯈ꯭ꯔꯕꯅꯤꯅꯀꯣ
ꯃꯤꯅꯀꯣ ꯃꯥꯅꯦ ꯃꯥ ꯃꯥꯒꯤ ꯏꯔꯥꯗꯨꯗꯤ ꯗꯦꯛ ꯁ ꯎꯝ ꯑꯗꯨꯕꯨ ꯑꯗꯨꯝ ꯃꯃꯤꯡꯕꯨꯗꯤ ꯂꯩꯈꯤꯕꯅꯤꯅ ꯂꯩꯒꯅꯤ ꯍꯥꯏꯕꯗꯤ ꯑꯣꯜꯗꯦꯁ ꯄ꯭ꯂꯦꯌꯥꯔ ꯍꯥꯏꯁꯤꯔꯥ ꯌꯥꯝ ꯑꯍꯟ ꯑꯣꯏꯅ ꯁꯥꯟꯅꯕꯒꯤ ꯃꯤꯡꯆꯠ ꯑꯃꯗꯤ ꯂꯩꯕꯅꯤꯅꯀꯣ
ꯑꯝ
ꯍꯣꯢ ꯂꯩꯒꯗꯧꯕꯗꯤ ꯃꯥꯜꯂꯦ
ꯎꯝ
ꯍꯣꯏ ꯑꯇꯩ ꯑꯇꯩꯕꯨꯁꯨ ꯂꯩꯔꯝꯕ ꯌꯥꯏꯀꯣ ꯊꯥꯏꯅꯒꯤ ꯃꯇꯝꯗꯗꯤ ꯐꯤꯐꯥ ꯋꯥꯜ ꯀꯞꯀ ꯀꯔꯤ ꯀꯔꯤ ꯌꯥꯝ ꯆꯠꯅꯗꯕ ꯃꯇꯝ ꯃꯇꯝꯗꯗꯤꯀꯣ ꯑꯗꯨꯕꯨ ꯍꯧꯖꯤꯛ ꯃꯣꯏꯅ ꯍꯧꯖꯤꯛ ꯑꯩꯈꯣꯏꯅ ꯃꯣꯏꯗ ꯈꯜꯂꯤꯁꯦ ꯐꯣꯔꯇꯤ ꯋꯥꯟ ꯌꯥꯔꯁ ꯁꯨꯔꯦ ꯁꯨꯃꯥꯏ ꯇꯧꯔꯦ ꯍꯥꯏꯕꯁꯦ ꯀꯔꯤ ꯀꯃꯥꯏꯅ ꯈꯪꯕ꯭ꯔꯥ ꯍꯥꯏꯔ ꯀꯥꯟꯗ ꯃꯥ ꯐꯦꯃꯁ ꯑꯣꯏꯕꯒꯤ ꯈꯪꯕꯅꯦꯕ ꯃꯥ ꯃꯥ ꯐꯦꯃꯁ ꯑꯣꯏꯔꯝꯃꯗꯤ ꯈꯪꯉꫭꯏꯕ ꯑꯗꯨꯒꯤꯅꯤꯅꯦ ꯑꯗꫭ ꯕ꯭ꯔꯗꯔꯁꯦ ꯃꯅꯤꯄꯨꯔꯗ ꯂꯩꯕ꯭ꯔꯥ, ꯅꯠꯇ꯭ꯔꯒ ꯑꯥꯎꯠꯁꯥꯏꯠ ꯃꯅꯤꯄꯨꯔꯗ ꯂꯩꯕ꯭ꯔꯥ, ꯅꯠꯇ꯭ꯔꯒ ꯁꯤ ꯏꯝꯐꯥꯜꯗ ꯑꯗꯨꯝ ꯂꯩꯕ꯭ꯔꯥ?
ꯃꯅꯤꯄꯨꯔꯗ꯫
ꯀꯣꯆꯤꯡ ꯂꯧꯔꯒ ꯂꯩꯌꯦꯕꯀꯣ? ꯁꯤꯚꯤꯜ ꯁꯥꯔꯚꯤꯁ ꯀꯨꯝꯕꯒꯤ,
ꯑꯁ ꯑꯗꯨꯒꯨꯝꯕꯗꯤ ꯑꯗꯨꯒꯨꯝꯕꯗꯤ ꯉꯝꯃꯣꯏꯌꯦ꯫
ꯑꯣ
ꯎꯝ ꯅꯪꯗꯤ ꯀꯥꯏꯗ ꯂꯩꯒꯦ?
ꯑꯩꯁꯨ ꯏꯝꯐꯥꯜꯗ ꯂꯩꯌꯦ ꯑꯗꯨꯝ ꯏꯝꯐꯥꯜꯗ ꯂꯩ ꯂꯩꯕꯅꯦ ꯑꯩꯈꯣꯏꯗꯤ ꯌꯨꯝꯁꯨ ꯀꯣ꯫ ꯑꯗꯨꯒ ꯎꯝ, ꯖꯤꯝ ꯒꯨꯝꯕ ꯁꯥꯟꯅꯅꯤꯡꯗ꯭ꯔꯣ?
ꯑꯁ
ꯀꯣꯛ ꯇꯥꯡꯕꯗꯣ ꯂꯩꯗꯦꯅꯦ꯫
ꯖꯤꯝ ꯒꯨꯝꯕ ꯁꯅꯥꯅꯤꯡꯉꯗꯤ ꯍꯥꯏꯔꯛꯑꯣ ꯀꯣ꯫
ꯍꯣꯏ ꯍꯣꯏ ꯍꯣꯏ
ꯍꯥꯏꯔꯛ ꯑꯗꯨ ꯑꯣꯏꯔꯗꯤ ꯈꯔ ꯄꯩꯁꯥꯗꯣ ꯈꯔ ꯀꯩꯅꯣ ꯇꯧꯕ ꯌꯥꯏꯕ ꯑꯦꯗꯖꯁ ꯇꯧꯕ ꯌꯥꯏꯕꯀꯣ ꯑꯗꯨꯒꯤꯅꯤꯗ꯫
ꯑꯣ
ꯑꯩꯈꯣꯏ ꯃꯁꯦꯟ ꯑꯣꯏꯕꯤꯒꯤ ꯍꯥꯏꯕꯒꯤ ꯋꯥꯅꯤꯗ ꯑꯁꯤꯗ ꯈꯤꯇꯪ ꯍꯥꯏꯕ ꯅꯠꯇꯕꯀꯣ ꯑꯁꯦꯡꯕꯒꯤꯁꯨ ꯑꯗꯨꯝ ꯍꯥꯏꯕꯅꯦ ꯑꯩꯈꯣꯏꯒꯤ, ꯑꯩꯈꯣꯏꯒꯤ ꯃꯁꯦꯟ ꯑꯩꯈꯣꯏ ꯖꯥꯇꯤ ꯃꯁꯦꯟ꯫ ꯆꯥꯎꯈꯠꯅꯤꯉꯥꯏ ꯇꯧꯒꯗꯕꯅꯦ ꯑꯗꯨꯕꯨ ꯑꯩꯈꯣꯏ, ꯈꯔ ꯈꯔꯕꯨꯗꯤ ꯂꯩꯌꯦ ꯑꯟꯗꯔꯁꯇꯦꯟꯗꯤꯡ ꯂꯩꯇꯕ ꯄꯩꯁꯥ ꯁꯦꯟꯖꯥꯎ ꯄꯥꯏꯕ ꯈꯣꯏꯒꯨꯝꯕꯗꯤꯀꯣ꯫ ꯑꯩꯈꯣꯏꯒ ꯄꯩꯁꯥ ꯄꯥꯏꯗꯕ ꯑꯩꯈꯣꯏꯒ ꯄꯨꯅꯤꯡꯗꯕꯒꯨꯝ ꯅꯠꯇ꯭ꯔꯒ, ꯑꯣꯐꯤꯁ ꯑꯃꯗ ꯑꯣꯏꯔꯣ, ꯑꯃꯗ ꯑꯣꯏꯔꯣ꯫ ꯅꯪ ꯑꯩꯈꯣꯏꯒꯤ ꯃꯤꯡꯁꯦ ꯃꯥꯅ ꯄꯥꯔꯀꯥꯟꯗ ꯈꯪꯕꯅꯦꯕ ꯅꯠꯇ꯭ꯔꯥ? ꯆꯦ ꯀꯩ ꯀꯩꯒꯨꯝꯕ ꯄꯤꯁꯤꯟꯕꯗ ꯃꯥꯒꯤ ꯕꯦꯠ ꯃꯉꯣꯟꯗ ꯍꯥꯞꯄꯗꯨꯁꯨ ꯑꯩꯈꯣꯏꯅ ꯌꯦꯡꯕ ꯀꯥꯟꯗ ꯑꯁꯦ ꯁꯤꯗꯤ ꯑꯩꯈꯣꯏ ꯖꯥꯇꯤ ꯃꯥꯜꯂꯦ ꯍꯥꯏꯅꯀꯣ꯫ ꯂꯩꯗꯅ ꯑꯗꯨꯃꯥꯏꯅ ꯈꯟꯕꯅꯦ ꯑꯗꯨꯕꯨ, ꯑꯩꯈꯣꯏꯗꯤ ꯄꯨꯛꯆꯦꯟ ꯄꯤꯛꯄꯒꯤ ꯍꯥꯏꯁꯤꯔꯥ ꯑꯗꯨꯝ ꯃꯩꯇꯩꯂꯣꯟꯗ ꯑꯗꯨꯝ ꯉꯥꯡꯕ ꯀꯣ ꯑꯩꯈꯣꯏꯒꯤ ꯂꯣꯟꯗ ꯉꯥꯡꯗꯕꯤꯗ ꯀꯣ꯫
ꯎꯝ
ꯍꯣꯏ ꯀꯝꯄꯤꯌꯔꯗꯤ ꯇꯧꯕ ꯅꯠꯇꯦꯗ ꯑꯗꯨꯕꯨ ꯑꯗꯨꯝ ꯑꯇꯩ ꯑꯇꯩꯒ ꯌꯦꯡꯅꯕ ꯀꯥꯟꯗ ꯑꯩꯈꯣꯏꯁꯦ ꯈꯔ ꯁꯣꯟꯕ ꯍꯥꯏꯕ ꯇꯥꯔꯦꯗ꯫
ꯎꯝ
ꯑꯗꯨꯒ ꯑꯩꯅ ꯑꯗꯨ ꯖꯤꯝꯗ ꯂꯩꯔꯤꯉꯩ ꯃꯇꯝꯗꯗꯤꯀꯣ, ꯀꯔꯤ ꯍꯥꯏꯁꯤꯔ ꯑꯩꯈꯣꯏ ꯖꯥꯇꯤꯀꯣ ꯃꯣꯏ
ꯎꯝ
ꯄꯩꯁꯥ ꯂꯩꯇꯕꯁꯨ ꯌꯥꯎꯔꯝꯒꯅꯤ꯫ ꯂꯩꯕꯁꯨ ꯌꯥꯎꯔꯝꯒꯅꯤ ꯑꯗꯨ ꯂꯩꯇꯕ ꯈꯣꯏꯗꯣ ꯑꯩꯅ ꯍꯥꯏꯔꯝꯕꯅꯦ ꯅꯣꯏꯅ ꯋꯤꯠ ꯇ꯭ꯔꯦꯅꯔꯗꯤ ꯂꯤꯁꯤꯡ ꯑꯍꯨꯝ ꯂꯧꯕꯅꯦꯅꯕꯀꯣ꯫
ꯍꯣꯏ
ꯑꯗꯨꯒ ꯋꯤꯗꯥꯎꯠꯇꯤ ꯑꯗꯨꯝ ꯂꯤꯁꯤꯡ ꯑꯃ ꯁꯨꯃꯥꯏꯅ ꯂꯧꯕꯅꯦꯕ ꯑꯩꯅ ꯍꯥꯏꯕꯗꯤ ꯅꯣꯏ ꯍꯩꯇ꯭ꯔꯗꯤ ꯄꯨꯡꯁꯥ ꯁꯥꯟꯅꯒꯅꯨ ꯍꯥꯏꯕꯗꯤ ꯄꯨꯡꯁꯥ ꯁꯥꯟꯅꯔꯒ ꯅꯣꯏ ꯍꯦꯛ ꯍꯧꯔꯛꯄꯗ ꯃꯁꯜꯗꯣ ꯀꯩꯅꯣ ꯇꯧꯔꯗꯤ
ꯎꯝ
ꯄꯩꯔꯗꯤ ꯑꯗꯨꯝ ꯄꯔꯃꯅꯦꯟꯠꯂꯤ ꯑꯗꯨꯝ ꯄꯩꯔꯅꯦꯕ
ꯎꯝ
ꯑꯗꯨꯒꯤ ꯍꯧꯔꯛꯄꯗ ꯐꯖꯅ ꯒ꯭ꯌꯥꯟ ꯇꯥꯅ ꯁꯥꯅꯑꯣ ꯅꯣꯏꯅ ꯍꯩꯇ꯭ꯔꯁꯨ ꯑꯩꯉꯣꯟꯗꯁꯨ ꯑꯗꯨꯝ ꯍꯥꯏꯔꯛꯑꯣ ꯑꯩ ꯇꯥꯛꯄꯤꯒꯦ ꯎꯝ ꯄꯩꯁꯥ ꯄꯥꯝꯕꯒꯤ ꯋꯥ ꯅꯠꯇꯦ ꯄꯩꯁꯥ ꯄꯥꯝꯗꯦ ꯑꯩꯕꯨꯗꯤ ꯀꯔꯤꯁꯨ ꯇꯧꯅꯨ ꯅꯪ ꯈꯂꯤ ꯑꯦꯠꯃꯤꯁꯟ ꯑꯗꯨꯝ ꯇꯧꯔꯣ ꯃꯟꯠꯂꯤꯒꯤ ꯅꯪꯅ ꯄꯤꯐꯝ ꯊꯣꯛꯕꯗꯨ ꯄꯤꯈ꯭ꯔꯣ ꯑꯗꯨꯒ ꯑꯩꯅ ꯑꯗꯨꯝ ꯅꯣꯏꯅ ꯍꯩꯇꯕꯗꯣ ꯍꯥꯏꯔꯛꯑꯣ ꯇꯥꯛꯄꯤꯒꯦ ꯍꯥꯏꯅꯀꯣ
ꯎꯝ
ꯎꯝ ꯍꯥꯏꯕꯅꯦ ꯑꯗꯨ ꯂꯩꯗꯅ ꯄꯦꯡ ꯁꯤꯛꯁ ꯄꯦꯛ
ꯑꯗꯨꯅꯦ ꯄꯦꯛ ꯀꯤ ꯈꯤꯇꯪ ꯄꯥꯝꯃꯦ ꯍꯥꯟꯅ ꯄꯦꯛ ꯈꯤꯇꯪꯁꯨꯟꯅꯕ ꯌꯥꯗꯦꯅꯦ ꯅꯤꯉꯣꯝ ꯂꯩꯅꯦ ꯍꯥꯏꯕꯗꯤ ꯑꯩꯈꯣꯏ ꯌꯦꯟ ꯑꯃ ꯆꯥꯒꯦ ꯍꯥꯏꯔꯒ ꯃꯁꯥꯗꯤ ꯆꯥꯅꯤꯡꯗꯦ ꯃꯔꯤ ꯈꯛꯇꯪ ꯆꯥꯒꯦ ꯑꯗꯨꯒ ꯑꯇꯩꯗꯤ ꯃꯥ ꯑꯗꯨꯝ ꯍꯤꯡꯉ ꯂꯩꯁꯅꯨ ꯍꯥꯏꯕꯗꯤ ꯌꯥꯗꯕꯅꯤꯅꯀꯣ
ꯑꯥ ꯆꯨꯝꯃꯦ ꯆꯨꯝꯃꯦ
ꯎꯝ ꯑꯗꯨꯒꯤꯅꯤꯗ ꯑꯩꯕꯨꯗꯤ ꯑꯗꯨꯗ ꯇꯣꯛꯈ꯭ꯔꯦ ꯍꯧꯖꯤꯛꯄꯨꯗꯤ ꯑꯗꯨꯝ ꯊꯕꯛ ꯃꯆꯥꯕꯨꯗꯤ ꯑꯗꯨꯝ ꯇꯧꯋꯦꯕꯀꯣ ꯑꯗꯨꯕꯨ ꯑꯗꯨꯝ ꯑꯩꯁꯨ ꯃꯔꯛ ꯃꯔꯛꯇ ꯆꯠꯂꯦ ꯑꯗꯨꯝ ꯑꯩꯈꯣꯏꯗꯤ ꯐ꯭ꯔꯤꯗ ꯑꯗꯨꯝ ꯁꯥꯟꯅꯩꯌꯦꯕ ꯑꯗꯨꯕꯨ ꯑꯩꯒꯤ ꯃꯤꯡꯗ ꯂꯥꯛꯑꯒ ꯁꯥꯟꯅꯔꯒꯗꯤ ꯈꯔ ꯄꯩꯁꯥꯗꯣ ꯈꯔ ꯑꯦꯗꯖꯁ ꯇꯧꯕ ꯌꯥꯏ ꯍꯥꯏꯕꯒꯤ ꯋꯥꯅꯤꯅ
ꯑꯣ ꯎꯝ ꯌꯥꯏꯌꯦ ꯌꯥꯏꯌꯦ ꯉꯁꯤ ꯍꯥꯥ
ꯑ ꯀꯩꯅꯣ ꯑꯥ ꯂꯥꯏꯔꯤꯛ ꯈꯔ ꯀꯟꯅ ꯄꯥꯔꯝꯒꯗꯕ ꯃꯤ ꯃꯥꯜꯂꯦꯅꯦ ꯈꯣꯟꯁꯦ ꯍꯣꯠꯅꯕ ꯀꯟꯕ ꯍꯥꯏꯕ ꯇꯥꯔꯦ
ꯎꯝ ꯑꯩꯈꯣꯏ ꯔꯣꯡꯃꯩ ꯖꯥꯇꯤ ꯑꯣꯏꯔꯝꯕꯅꯤꯀꯣ
ꯃꯥꯅꯦ
ꯎꯝ ꯑꯗꯨ ꯈꯪꯗꯦ ꯑꯩꯁꯦ ꯍꯌꯦꯡꯗꯤ ꯉꯁꯤ ꯁꯨꯇꯤ ꯂꯧꯕꯅꯦꯕ ꯑꯗꯣ ꯉꯁꯤꯁꯦ ꯑꯥ ꯎꯝ ꯁꯨꯇꯤ ꯂꯧꯗ꯭ꯔꯒꯁꯨ ꯍꯥꯐ ꯂꯧꯕꯅꯦꯕꯀꯣ ꯄꯨꯡ ꯕꯥꯔꯣꯗ ꯂꯥꯛꯑꯒ ꯄꯨꯡ ꯕꯥꯔꯣ ꯉꯥ ꯐꯥꯕ ꯆꯠꯅꯤꯉꯥꯏ ꯍꯥꯏꯅ ꯑꯦꯝꯗꯤ ꯊꯝꯅꯦꯕ
ꯑ
ꯑꯗꯨꯕꯨ ꯈꯪꯗ꯭ꯔꯦ ꯆꯠꯇ꯭ꯔꯕꯅꯤꯅ ꯑꯩꯒꯤ ꯏꯕꯥꯏꯈꯣꯏ ꯍꯥꯏꯕ ꯇꯥꯔꯦ ꯃꯣꯏꯒ ꯆꯠꯃꯤꯟꯅꯁꯦ ꯍꯥꯏꯅ ꯍꯥꯏꯔꯝꯕꯅꯦꯕ ꯑꯗꯨ ꯅꯨꯄꯥ ꯍꯥꯏꯕꯗꯤ ꯂꯩꯗꯅ ꯍꯣꯏ ꯑꯩꯅꯁꯨ ꯍꯥꯏꯕꯅꯦ ꯍꯣꯏ ꯑꯩ ꯁꯣꯏꯗꯅ ꯆꯛꯀꯅꯤ ꯍꯥꯏꯅ ꯍꯥꯏꯕꯅꯦꯕ ꯑꯗꯨꯕꯨ ꯑꯩꯒꯤ ꯏꯊꯛ ꯊꯪꯕꯗꯨꯅ ꯌꯥꯗꯕꯅꯤꯅꯀꯣ
ꯎꯝ ꯎꯝ
ꯑꯗꯨꯏ ꯑꯩꯁꯨ ꯍꯥꯏꯐꯝ ꯈꯪꯗ꯭ꯔꯦ ꯑꯗꯨꯝ ꯊꯦꯡꯅ ꯂꯥꯛꯑꯦ ꯄꯨꯡ ꯑꯍꯨꯝꯔ ꯑꯗꯨꯗ ꯂꯥꯛꯈ꯭ꯔꯦ ꯑꯗꯨꯒꯤ ꯃꯣꯏ ꯁꯥꯎꯅꯤꯡ ꯉꯝꯒꯅꯤ ꯁꯥꯎꯅꯤꯡꯉꯁꯨ ꯀꯔꯤ ꯎꯄꯥꯏ ꯂꯩ ꯃꯊꯛ ꯊꯪꯕ ꯈꯣꯏꯅ ꯆꯠꯀꯅꯨ ꯍꯥꯏꯕꯅꯤꯅꯀꯣ
ꯑꯥ
ꯗꯨꯏ ꯍꯌꯦꯡꯗꯤ ꯁꯨꯇꯤ ꯂꯧꯒꯅꯤ ꯑꯗꯨ ꯉꯁꯤꯒꯤ ꯄ꯭ꯂꯦ ꯃꯦꯠꯆ ꯁꯦ ꯀꯅꯥ ꯀꯅꯥ ꯑꯩꯅ ꯌꯦꯡꯅꯤꯡꯕ ꯂꯩꯕ꯭ꯔꯥ ꯌꯦꯡꯅꯤꯡꯗ꯭ꯔꯁꯨ ꯑꯗꯨꯝ ꯑꯩꯗꯤ ꯍꯨꯖꯤꯛꯇꯤ ꯑꯩꯒꯤ ꯔꯨꯝꯗ ꯇꯨꯝꯗꯔꯦꯗ ꯀꯃꯟ ꯔꯨꯝꯗ ꯑꯗꯨꯝ ꯇꯨꯝꯃꯦ ꯋꯥꯜ ꯀꯞ ꯂꯣꯏꯗ꯭ꯔꯤ ꯐꯥꯎꯗꯤ
ꯑꯪ ꯑꯁ ꯕꯣꯜ ꯌꯦꯡꯕꯁꯤ
ꯕꯣꯜ ꯌꯦꯡꯕꯁꯦ ꯅꯨꯉꯥꯏꯌꯦꯅꯦ ꯍꯣꯏ ꯑꯗꯨ ꯕꯣꯜ ꯌꯦꯡꯕ ꯅꯨꯡꯉꯥꯏꯕ ꯍꯥꯏꯕꯁꯨ ꯍꯦꯟꯅ ꯅꯨꯡꯉꯥꯏꯕ ꯍꯥꯏꯕꯗꯤꯀꯣ ꯊ ꯊꯥꯏꯅꯒꯤ ꯃꯇꯝꯗ ꯅꯨꯡꯉꯥꯏ ꯑꯈꯣꯏ ꯑꯉꯥꯡ ꯑꯣꯏꯔꯤꯉꯩ ꯃꯇꯝꯗꯀꯣ ꯃꯤ ꯑꯃꯒꯤ ꯌꯨꯝꯗ ꯇꯤꯚꯤ ꯑꯃ ꯂꯩꯔꯒ ꯄꯨꯂꯞ ꯂꯥꯛꯑꯒꯀꯣ
ꯑ
ꯍꯥꯟꯅ ꯑꯈꯣꯏ ꯑꯈꯣꯏ ꯍꯥꯟꯅ ꯍꯥꯏꯌꯦ ꯑꯈꯣꯏ ꯌꯨꯝ ꯕꯔꯥ ꯁꯥꯜꯂꯦꯕꯀꯣ ꯑꯗꯨꯗ ꯑꯈꯣꯏ ꯕꯔꯥꯗ ꯂꯩꯕ ꯑꯉꯥꯡꯁꯤꯡ ꯈꯪꯗꯦ ꯑꯗꯨꯒ ꯑꯍꯟꯁꯤꯡ ꯈꯪꯗꯦ ꯄꯨꯜꯂꯞ ꯂꯥꯛꯑꯒ ꯐꯝꯃꯤꯟꯅꯔꯒ ꯅꯨꯡꯉꯥꯏꯕ ꯅꯨꯡꯉꯥꯏꯇꯕ ꯈꯪꯗꯦ ꯃꯣꯏꯒꯤ ꯐꯦꯟꯁ ꯑꯣꯏꯒꯦꯔꯥ ꯑꯃ ꯑꯣꯏꯒꯦꯔꯥ ꯈꯪꯗꯦ ꯄꯨꯂꯞ ꯌꯦꯡꯃꯤꯟꯅꯕꯗꯣ ꯑꯗꯨ ꯃꯇꯝꯗꯨꯅ ꯍꯦꯟꯅ ꯅꯨꯡꯉꯥꯏꯌꯦꯕ ꯍꯧꯖꯤꯛꯇꯤ ꯃꯥꯒꯤ ꯃꯥꯒꯤ ꯇꯤꯚꯤ ꯂꯩꯅꯔꯦ
ꯎꯝ
ꯃꯥꯒꯤ ꯃꯥꯒꯤ ꯃꯁꯥ ꯃꯁꯥ ꯐꯣꯟꯗ ꯑꯗꯨꯝ ꯌꯦꯡꯅꯕꯁꯨ ꯌꯥꯎꯔꯦ
ꯑꯥ
ꯅꯨꯡꯉꯥꯏꯕꯗꯣ ꯀꯌꯥ ꯌꯧꯗꯦ ꯊꯥꯏꯅꯒ ꯊꯥꯏꯅꯒꯤꯒ ꯍꯨꯖꯤꯛꯀ ꯍꯥꯏꯔꯒꯗꯤꯀꯣ
ꯎꯝ ꯃꯥꯅꯤ ꯍꯣꯏ
ꯃꯥꯅꯤ ꯑꯗꯣ ꯕ꯭ꯔꯗꯔ ꯑꯩ ꯉꯥꯇꯪ ꯂꯩꯔꯒ ꯑꯃꯨꯛ ꯇꯧꯔꯛꯀꯦꯀꯣ
ꯍꯣꯏ ꯍꯣꯏ ꯍꯣꯏ ꯍꯣꯏ ꯎꯝ ꯐꯔꯦ ꯐꯔꯦ ꯎꯝ ꯑꯗꯨꯝ ꯄꯥꯎ ꯐꯥꯎꯅꯔꯖꯦ ꯑꯗꯨꯗꯤ
ꯍꯣꯏ ꯑꯃꯨꯛ ꯐꯥꯎꯅꯁꯤꯀꯣ
ꯍꯣꯏ ꯍꯣꯏ ꯎꯝ